ꯍꯜꯂꯣ ꯇꯥꯔꯦ ꯇꯥꯔꯦ ꯇꯥꯏꯌꯦ ꯇꯥꯔꯦꯀꯣ
ꯇꯥꯔꯦꯍꯦ ꯉꯁꯤꯗꯤ
ꯌꯥꯝ ꯁꯦꯡꯉꯤꯍꯦ ꯅꯈꯣꯟꯁꯨ
ꯍꯧꯖꯤꯛꯇꯤ ꯌꯥꯔꯦꯍꯦ
ꯌꯥꯔꯦ ꯌꯥꯔꯦ
ꯉꯁꯥꯏꯗꯗꯤ ꯌꯥꯗꯕꯅꯦꯕ ꯍꯧꯖꯤꯛꯇꯤ ꯌꯥꯔꯦꯕ ꯑꯥ
ꯑꯣ ꯀꯔꯤ ꯇꯧꯔꯤꯕꯅꯣ
ꯀꯩꯁꯨ ꯇꯧꯗꯦꯗ
ꯑꯁ ꯌꯨꯝ ꯂꯩꯕ꯭ꯔꯣ ꯉꯁꯤ
ꯎꯝ ꯑꯁ ꯉꯁꯥꯏ ꯄꯨꯡ ꯀꯌꯥꯗꯔꯥ ꯄꯨꯡ ꯕꯥꯔꯣꯗꯒꯤ ꯑꯗꯨꯝ ꯇꯨꯝꯕꯅꯤꯅꯦ ꯑꯩꯗꯤ ꯑꯁ ꯍꯣꯔꯦꯟꯒꯤ ꯈꯔ ꯈꯥꯛꯄꯀꯣ
ꯑꯁ ꯑꯩꯗꯤ ꯊꯥꯕꯛ ꯆꯠꯂꯒ ꯍꯜꯂꯛꯄꯇ ꯉꯥꯏꯔꯤꯌꯦ ꯌꯥꯝ ꯋꯥꯏꯌꯦꯗ ꯅꯣꯡꯇꯨ ꯆꯨꯗ꯭ꯔꯣ
ꯆꯨꯗꯦꯗ ꯆꯨꯒꯦ ꯇꯧꯔꯛꯃꯤꯅꯦ ꯆꯨꯗ꯭ꯔꯦ
ꯅꯣꯡ ꯌꯥꯝ ꯀꯟꯅ ꯇꯥꯕꯒꯤ ꯑꯩ ꯂꯣꯏꯟ ꯆꯣꯜꯂꯒ ꯂꯥꯛꯄꯅꯤꯅꯦ
ꯑꯣ ꯑꯩꯈꯣꯏꯗꯤ ꯆꯨꯗꯅꯦ ꯅꯣꯡ ꯅꯨꯡꯁꯥ ꯉꯥꯛꯇꯅ ꯑꯩꯈꯣꯏꯗꯗꯤ
ꯋꯥꯕꯅ ꯁꯤꯔꯦꯍꯦ ꯉꯁꯤ ꯈꯨꯆꯠꯁꯤꯗꯤ
ꯅꯣꯡ ꯆꯨꯕꯅ ꯍꯦꯟꯅ ꯐꯠꯇ꯭ꯔꯣ
ꯐꯩꯌꯦ ꯑꯗꯨꯏꯁꯨ ꯆꯠꯊꯣꯛꯄꯗ ꯅꯣꯡ ꯆꯨꯔꯛꯄꯗꯤ ꯁꯥꯇꯤꯟꯁꯨ ꯌꯥꯎꯗꯕꯅꯤꯅ ꯂꯣꯏꯟ ꯆꯣꯠꯂꯦꯕ ꯑꯩ
ꯑꯗꯨꯅꯦꯕ
ꯎꯝ ꯃꯊꯪꯗꯗꯤ ꯉꯁꯥꯏ ꯃꯣꯔꯅꯤꯡ ꯉꯁꯥꯏ ꯑꯌꯨꯛꯇꯗꯤꯀꯣ ꯀ꯭ꯔꯤꯁꯨ ꯇꯧꯔꯝꯗꯕꯅꯦ ꯅꯨꯡꯁꯥ ꯊꯣꯛꯀꯦ ꯊꯣꯛꯀꯦ ꯍꯣꯏ ꯅꯨꯡꯁꯥ ꯊꯣꯛꯀꯦ ꯊꯣꯛꯀꯦ ꯇꯧꯔꯝꯕꯅꯤꯅꯦ
ꯑꯩꯗꯣ ꯉꯁꯥꯏ ꯑꯌꯨꯛꯇꯨ ꯅꯪꯉꯣꯟꯗ ꯀꯣꯜ ꯇꯧꯔꯛꯀꯦꯅ ꯇꯧꯕꯅꯤꯅꯦ ꯑꯗꯣ ꯌꯥꯗꯕꯩ ꯏꯁ ꯌꯥꯝ ꯅꯨꯡꯉꯥꯏꯇꯦꯅꯦ ꯈꯪꯗꯦ ꯍꯟꯗꯛ ꯃꯔꯛꯁꯦ ꯑꯩꯒꯤ ꯐꯣꯟꯔ ꯀꯩꯅꯔꯥ
ꯑꯁ ꯅꯠꯇꯦ ꯑꯩ ꯈꯪꯉꯤ ꯅꯪꯒꯤ ꯋꯥꯈꯜꯅꯅꯦ
ꯅꯪ ꯋꯥꯈꯜꯅꯔꯣ
ꯍꯣꯏ ꯋꯥꯈꯜꯅꯅꯦ ꯋꯥꯈꯜꯗ ꯌꯥꯝ ꯆꯥꯊꯣꯛ ꯇꯧꯁꯤꯟ ꯌꯥꯝ ꯇꯧꯕꯀꯣ ꯃꯤ ꯌꯥꯝ ꯅꯪꯁꯦ ꯅꯨꯄꯤ ꯌꯥꯝ ꯀꯣꯏꯕꯅꯤꯅꯀꯣ ꯀꯅꯥꯕꯨ ꯇꯧꯁꯤꯔ ꯈꯜꯂ ꯆꯠ ꯆꯠꯊꯣꯛ ꯆꯠꯁꯤꯟ ꯈꯟꯗꯣꯛ ꯈꯟꯖꯤꯟ ꯇꯧꯕꯗ ꯅꯪ ꯋꯥꯔꯕꯅꯤ ꯑꯗꯨꯏꯅꯤ
ꯑꯣ ꯑꯣ ꯅꯪꯁꯨ ꯅꯨꯄꯥ ꯌꯥꯝ ꯀꯣꯏ ꯍꯥꯏꯗꯥꯏ
ꯌꯥꯝ ꯀꯣꯏꯗꯤ ꯍꯦ ꯑꯅꯤ ꯈꯛꯇꯅꯦ ꯀꯅꯥꯅ ꯌꯥꯝ ꯀꯣꯏꯌꯦ ꯍꯥꯏ ꯕ꯭ꯔꯣ ꯍꯣꯏ ꯑꯅꯤ ꯈꯛ
ꯎꯝ ꯄꯥꯎ ꯌꯥꯝ ꯇꯥꯕ
ꯑꯅꯤꯗꯤ ꯁꯨꯋꯥꯏ ꯑꯦ ꯀꯣꯏꯗꯕ ꯌꯥꯗꯕꯒꯤ ꯀꯣꯏꯕꯅꯦ ꯍꯥꯏꯗꯤ ꯑꯃ ꯇꯣꯛꯈ꯭ꯔꯁꯨ ꯑꯃ ꯊꯝꯍꯧꯅꯕ ꯀꯣ ꯑꯗꯨꯗꯤ ꯍꯣꯏ ꯅꯪꯗꯤ ꯁꯨꯃꯥꯏꯟ ꯇꯧꯗꯕ꯭ꯔꯥ
ꯇꯧꯗꯦꯗ ꯑꯃꯐꯥꯎ ꯊꯤꯕ ꯐꯪꯗꯦ ꯊꯤꯁꯨ ꯊꯤꯅꯤꯡꯗꯕ ꯍꯧꯖꯤꯛꯀꯥꯟ ꯃꯇꯝꯁꯦ
ꯏꯁ ꯅꯪ ꯄꯥꯈꯪ ꯁꯥꯔꯤ ꯑꯣꯏꯔꯒ ꯂꯩꯒꯦ ꯍꯥꯏꯕ꯭ꯔꯥ
ꯍꯧꯖꯤꯛꯇꯤ ꯃꯇꯝ ꯋꯥꯠꯂꯤꯗ ꯆꯍꯤ ꯀꯨꯟ ꯍꯦꯟꯈ꯭ꯔꯗꯤ ꯑꯗꯨꯝ ꯇꯧꯔꯛꯀꯅꯤꯗ
ꯅꯪꯁꯨ ꯂꯩꯁꯥꯕꯤꯗꯤ ꯈꯥꯏꯕ ꯌꯥꯝ ꯍꯩꯒꯗꯧꯕ ꯃꯤ ꯃꯥꯜꯂꯦ ꯀꯣ ꯐꯣꯟꯗ ꯋꯥꯔꯤ ꯁꯥꯟꯅꯕ ꯌꯥꯝ ꯍꯩꯌꯦꯕ ꯅꯪꯁꯨ
ꯑꯩꯗꯤ ꯐꯣꯟꯗ ꯋꯥꯔꯤ ꯁꯅꯕꯗꯤ ꯑꯗꯨꯝ ꯍꯩꯗ ꯑꯗꯨ ꯎꯅꯕ ꯀꯥꯟꯗꯗꯤ ꯑꯩꯁ ꯁꯂꯦꯟꯗ꯭ꯔꯅꯤ ꯑꯩꯗꯤ
ꯐꯣꯟꯗꯗꯤ ꯍꯥ ꯅꯨꯄꯤꯁꯤꯡꯁꯦ ꯌꯥꯝ ꯀꯦꯟꯒꯅꯤꯀꯣ ꯅꯪꯉꯣꯟꯗ
ꯑꯗꯨꯗꯤꯀꯣ ꯎꯅꯕꯗꯤ ꯌꯥꯏꯕ ꯑꯗꯨ ꯑꯣꯏꯔꯁꯨ ꯑꯩꯗꯤ ꯑꯝꯇꯐꯥꯎ ꯆꯠꯇꯝꯅꯤꯅ ꯑꯁ ꯇꯜꯂꯦꯕ
ꯑꯗꯣ ꯆꯠꯂꯛꯑꯗꯤ ꯇꯜꯂꯛ ꯑꯣꯏꯅꯦ
ꯑꯦ ꯇꯥ ꯇꯜꯂꯦ ꯍꯧꯖꯤ ꯐꯣ
ꯍꯧꯖꯤꯛꯇꯤ ꯅꯪ ꯆꯠꯄ ꯍꯧꯗ꯭ꯔꯤꯗꯅ ꯆꯠꯄ ꯍꯧꯔꯀꯥꯟꯗ ꯑꯁ ꯍꯧꯔ ꯆꯠꯄ ꯇꯜꯂꯦ ꯀꯣꯏꯅꯤꯡꯗꯦ ꯍꯥꯏꯕꯁꯤꯡꯗꯣ ꯍꯧꯕ ꯀꯥꯟꯗ ꯌꯥꯝ ꯍꯦꯟꯖ ꯍꯖꯤꯟꯕꯅꯤꯀꯣ ꯑꯐꯕ ꯌꯥꯝ ꯁꯥꯔꯒ ꯀꯣ
ꯑꯦ
ꯅꯪꯁꯨ ꯑꯗꯨꯒꯨꯝꯕ ꯑꯣꯏꯔꯝꯒꯗꯕ ꯃꯥꯜꯂꯦ
ꯑꯁ ꯅꯪ ꯈꯜꯂꯤꯗꯣ ꯂꯣꯏ ꯂꯥꯂꯅꯦ ꯑꯩꯗꯤ ꯑꯗꯨꯒꯨꯝꯕ ꯅꯠꯇꯦꯅꯦ ꯑꯁ ꯈꯪꯗꯦ ꯑꯩꯁꯨ ꯆꯥꯎꯔꯒ ꯀꯔꯤ ꯇꯧꯁꯦ ꯍꯥꯏꯕ꯭ꯔꯣ ꯈꯪꯗꯣꯏꯔꯤꯅꯦ ꯄꯥꯁꯇꯔ ꯃꯆꯥ ꯑꯃꯁꯨ ꯇꯧꯅꯤꯡꯕ
ꯇꯧꯋꫭ ꯀꯩꯗꯧꯔꯒꯦ ꯌꯥꯝ ꯐꯕ ꯊꯕꯛꯅꯤ ꯀꯩꯅꯣ ꯑꯗꯨꯗꯤ
ꯄꯪꯇꯧ ꯇꯧꯕ ꯌꯥꯕ ꯊꯕꯛ ꯅꯠꯇꯦꯅꯦ ꯑꯗꯣ
ꯑꯗꯣ ꯇꯝꯒꯗꯕꯅꯤ ꯀꯩꯅꯣ ꯇꯝꯕ ꯂꯣꯏꯔꯒ ꯇꯧꯒꯗꯕꯅꯤ
ꯅꯪ ꯇꯝꯃꯗꯤ ꯃꯄꯥꯟꯂꯣꯝꯗ ꯇꯝꯗꯣꯏꯔꯥ ꯀꯗꯥꯏꯗ ꯇꯝꯒꯅꯤ
ꯈꯪꯗꯦꯅꯪ ꯃꯄꯥꯟꯂꯣꯗ ꯇꯝꯁꯔ
ꯑꯣ ꯆꯍꯤ ꯀꯌꯥꯝ ꯋꯥꯠꯂꯤꯒꯦ ꯅꯪ ꯇꯝꯅꯤꯡꯉꯥꯏ
ꯆꯍꯤ ꯑꯅꯤ ꯑꯍꯨꯝ
ꯌꯥꯝꯗ꯭ꯔꯦꯅꯦ
ꯎꯝ ꯑꯅꯤ ꯑꯍꯨꯝ ꯍꯥꯏꯔꯤꯗꯤꯦ ꯑꯁ ꯆꯍꯤꯒꯤ ꯅꯠꯇ꯭ꯔꯦꯗ
ꯄꯩꯁꯥ ꯇꯨꯟꯁꯤꯟꯕ ꯍꯧꯔꯣ ꯄꯩꯁꯥ ꯇꯨꯟꯖꯤꯟꯕ ꯍꯧꯔꫭꯕ
ꯎꯝ ꯑꯗꯨꯅꯦ
ꯍꯧꯖꯤꯛꯅ ꯇꯨꯟꯖꯤꯟꯕ ꯍꯧꯔꯗꯤ ꯇꯝꯊꯕꯗꯣ ꯈꯔ ꯅꯨꯡꯉꯥꯏꯔꯅꯤꯗꯅꯀꯣ ꯄꯩꯁꯥꯗꯣ ꯈꯨꯗꯛꯇ ꯂꯧꯊꯣꯛꯉꯥꯏ ꯂꯩꯇꯕꯅꯤꯅ
ꯎꯝ
ꯀꯔꯤ ꯃꯊꯦꯜ ꯆꯥꯔꯒꯦ ꯉꯁꯤꯕ
ꯍꯥꯥ
ꯀ꯭ꯔꯤ ꯃꯊꯦꯜ ꯆꯥꯕꯤꯈ꯭ꯔꯒꯦ
ꯍꯧꯖꯤꯛ꯭ꯔꯣ ꯑꯌꯨꯛꯀꯤꯔꯣ ꯅꯠꯇ꯭ꯔꯒ ꯑꯣ ꯑꯣ ꯉꯁꯥꯏ ꯑꯌꯨꯛꯇꯣ ꯍꯥꯎꯇꯦꯅꯦ
ꯑꯁ ꯅꯪꯁꯨ ꯅꯨꯡꯇꯤ ꯅꯪ ꯅꯨꯡꯇꯤꯒꯤ ꯍꯥꯎꯇꯦ ꯍꯥꯎꯇꯦ ꯍꯥꯏꯥꯌꯦ
ꯑꯗꯨꯃ ꯉꯥꯛꯗꯨꯅꯦ
ꯍꯥꯎꯕ ꯆꯥꯑꯣ
ꯑꯁ ꯍꯥꯎꯕ ꯆꯥꯕ ꯌꯥꯗꯦꯅꯦ ꯍꯟꯗꯛ ꯃꯔꯨꯔꯛ
ꯌꯦꯟꯒꯨꯝꯕ ꯂꯣꯏꯗ꯭ꯔꯣ
ꯌꯦꯟꯒꯨꯝꯕꯗꯤ ꯂꯣꯏꯌꯦꯕ ꯑꯗꯨ ꯄꯤꯛꯑꯦꯕ
ꯑꯣꯛ ꯀꯨꯝꯕ ꯍꯨꯏꯒꯨꯝꯕ ꯂꯩꯇ꯭ꯔꯣ ꯑꯣꯛ ꯀꯨꯝꯕꯥ ꯍꯨꯏ ꯀꯨꯝꯕꯥ
ꯑꯣ ꯀꯨꯝꯕ ꯍꯨꯏ ꯒꯨꯝꯕ ꯑꯩꯈꯣꯏꯗꯗꯤ ꯂꯩꯇ꯭ꯔꯦꯗ ꯂꯣꯏ ꯁꯤꯈ꯭ꯔꯦꯗ
ꯑꯁ ꯅꯨꯉꯥꯏꯇꯦꯅꯦ
ꯎꯝ ꯀꯩꯩꯒꯤꯅꯣ ꯈꯪꯗꯦ ꯎꯝ ꯍꯨꯏꯁꯨ ꯌꯥꯝ ꯂꯣꯏꯕꯅꯦ ꯑꯩꯈꯣꯏꯗꯤ ꯑꯗꯨ ꯃ ꯀꯩ ꯍꯥꯏꯁꯤꯔꯥ ꯃꯣꯏ ꯂꯩꯅꯥ ꯂꯥꯛꯄꯗꯣ ꯃꯔꯤ ꯃꯉꯥ ꯑꯗꯨꯝ ꯇꯠꯈ꯭ꯔꯦꯕ
ꯑꯁ ꯄꯥꯝꯃꯨꯋꯦꯍꯦ
ꯎꯝ ꯃꯆꯥꯗꯒꯤ ꯑꯥ ꯃꯆꯥꯅꯤ
ꯑꯣ ꯑꯗꯣ ꯃꯃꯥꯗꯤ ꯂꯩꯔꯤꯕ ꯅꯠꯇ꯭ꯔꯥ
ꯃꯃꯥꯁꯨ ꯂꯩꯇ꯭ꯔꯦ
ꯎꯝ
ꯑꯃꯐꯥꯎ ꯂꯩꯇ꯭ꯔꯕꯣ ꯍꯨꯏ
ꯂꯣꯏꯟ ꯁꯤꯈ꯭ꯔꯦ
ꯑꯁ ꯄꯥꯃꯨꯋꯦ ꯃꯃꯥ ꯂꯩꯔꯗꯤ ꯑꯃꯨꯛ ꯄꯣꯛꯄꯗ ꯑꯃ ꯄꯤꯌꯣ ꯍꯥꯏꯒꯦ ꯇꯧꯕꯅꯦ
ꯈꯣꯏ ꯍꯨꯏ ꯂꯣꯏꯕ ꯌꯥꯗ꯭ꯔꯦꯅꯦ ꯍꯟꯗꯛ ꯃꯔꯛ ꯑꯁ
ꯑꯈꯣꯏꯁꯨꯅꯦ ꯑꯈꯣꯏꯁꯨ ꯀꯣ ꯍꯨꯏ ꯑꯃ ꯂꯩꯌꯦ ꯕ ꯌꯥꯝ ꯅꯨꯡꯁꯤꯔꯝꯕꯅꯦꯕ ꯑꯗꯨ ꯍꯨꯏꯗꯣ ꯃꯤꯕꯨ ꯆꯤꯛꯀꯦ ꯇꯧꯕꯒꯤ ꯃꯤꯁꯤꯡꯅ ꯌꯣꯟꯊꯣꯛꯈ꯭ꯔꯣ ꯁꯤ ꯍꯨꯏꯁꯦ ꯌꯥꯔꯔꯣꯏ ꯌꯥꯔꯔꯣꯏ ꯍꯥꯏꯕ
ꯑꯗꯨꯒꯤ ꯆꯥꯔꯦ
ꯆꯥꯗꯦꯍꯦ ꯀꯔꯤ ꯌꯥꯝ ꯅꯨꯡꯁꯤꯕꯗꯨꯕꯨ ꯆꯥꯒꯗ꯭ꯔꯣ
ꯑꯩꯗꯤ ꯍꯨꯏ ꯅꯨꯡꯁꯤꯔꯁꯨ ꯑꯗꯨꯝ
ꯑꯁ ꯑꯈꯣꯏꯒꯤ ꯌꯥꯝ ꯅꯨꯡꯁꯤꯅ ꯂꯣꯏꯕꯗꯨꯗꯤ ꯆꯥꯅꯤꯡꯗꯦ ꯂꯩꯔꯒ ꯆꯥꯕꯕꯨꯗꯤ ꯌꯥꯏ
ꯍꯨꯏꯗꯤ ꯀꯌꯥ ꯆꯥꯅꯤꯡꯗꯦ ꯃꯅꯝ ꯀꯜꯂꯦꯕ ꯍꯨꯏꯗꯣ
ꯍꯣꯏ ꯃꯅꯝ ꯀꯜꯂꯦ ꯆꯥꯅꯤꯡꯕ ꯐꯥꯎꯗꯦ ꯑꯩꯁꯨ ꯑꯗꯨꯒꯤ ꯌꯣꯟꯊꯣꯛ ꯎꯝ ꯑꯗꯣ ꯌꯣꯟꯊꯣꯛꯈ꯭ꯔꯦꯕꯀꯣ
ꯑꯝ
ꯑꯗꯨꯒꯅꯦ ꯑꯪ ꯑꯃꯨꯛ ꯂꯣꯏꯕꯗꯣ ꯁꯨꯌꯥ ꯌꯥꯗ꯭ꯔꯦ ꯑꯗꯨꯝ ꯁꯤꯈ꯭ꯔꯦ ꯑꯗꯨ ꯌꯣꯟꯊꯣꯛꯈꯤꯕꯗꯒꯤ ꯑꯗꯨ ꯌꯣꯟꯊꯣꯛꯈꯤꯕ ꯆꯍꯤꯗꯣ ꯍꯨꯏ ꯃꯔꯤ ꯁꯤꯌꯦ ꯃꯆꯥ
ꯑꯁ
ꯌꯥꯝ ꯄꯥꯝꯃꯨꯋꯦ ꯑꯩꯈꯣꯏ ꯏꯄꯥꯇꯣꯟꯅ ꯄꯨꯔꯛꯄꯗꯣ ꯑꯗꯣ ꯍꯦꯛ ꯍꯦꯛ ꯂꯧꯕꯗꯣ ꯑꯗꯨꯝ ꯁꯤꯌꯦ ꯁꯨꯌꯥ ꯌꯥꯗ꯭ꯔꯦ ꯍꯣꯏ
ꯌꯥꯗ꯭ꯔꯦ ꯑꯩꯈꯣꯏꯁꯨ ꯑꯁ ꯀꯩꯒꯤꯔꯣ ꯈꯪꯗꯦ ꯄꯥꯞ ꯌꯥꯝꯃꯝꯕꯒꯤꯔꯣ
ꯌꯦꯟꯖꯨ ꯍꯥꯟꯅꯗꯤ ꯌꯥꯝ ꯂꯩꯔꯝꯕꯅꯦ ꯑꯗꯣ ꯍꯨꯏꯅ ꯂꯣꯏ ꯆꯥꯊꯣꯛꯈ꯭ꯔꯦꯕ ꯑꯩꯈꯣꯏꯒꯤꯁꯨ
ꯑꯃꯨꯛ ꯂꯣꯏ ꯑꯁ ꯈꯪꯗ꯭ꯔꯦ ꯂꯣꯏꯗꯤ ꯂꯣꯏꯅꯤꯡꯉꯦ ꯍꯨꯏꯁꯦ ꯌꯥꯝꯅ ꯅꯨꯡꯁꯤꯌꯦ
ꯅꯨꯡꯁꯤꯔꯁꯨ
ꯑꯗꯣ ꯑꯈꯣꯏꯒꯤ ꯍꯨꯏ ꯌꯣꯟꯊꯣꯛꯈꯤꯕꯗꯣ
ꯎꯝ
ꯑꯗꯣ ꯃꯆꯥ ꯄꯤꯛꯂꯤꯉꯩꯗꯅꯦ ꯍꯥꯟꯅ ꯏꯍꯥꯟ ꯍꯥꯟꯅ ꯄꯨꯔꯛꯄꯗꯣ
ꯑꯥ
ꯑꯗꯨꯗ ꯌꯥꯝ ꯈꯣꯡꯉꯦꯕ ꯇꯨꯝꯕ ꯌꯥꯗꯦꯕ ꯅꯨꯡꯗꯥꯡꯗ
ꯑꯣ ꯑꯗꯨꯗꯤ ꯄꯨꯑꯣꯗꯅ
ꯍꯦ ꯐꯨꯗꯤꯍꯦ ꯑꯗꯨꯒꯤ ꯇꯨꯝꯕ ꯌꯥꯗꯕꯒꯤ ꯑꯩꯈꯣꯏ ꯏꯌꯥꯝꯕ ꯑꯃꯅ ꯀꯣ
ꯎꯝ
ꯄꯨꯁꯤꯜꯂꯒ ꯇꯨꯃꯤꯟ ꯅꯥꯕꯅꯦ ꯃꯥꯕꯨ ꯇꯨꯃꯤꯟ ꯅꯥꯕꯗꯒꯤꯗꯤ ꯇꯨꯃꯤꯟ ꯂꯩꯈ꯭ꯔꯦ ꯑꯗꯨ ꯍꯨꯏꯗꯣ ꯈꯣꯡꯉꯛꯇ꯭ꯔꯦ ꯑꯣ ꯌꯥꯝ ꯅꯨꯡꯁꯤꯅ ꯇꯧꯕ ꯍꯣꯏ ꯌꯥꯝ ꯅꯨꯡꯁꯤꯅ ꯇꯧꯕꯤꯕꯅꯦ ꯑꯗꯣ ꯍꯨꯏ
ꯑꯣ ꯅꯣꯏꯒꯤꯁꯨ ꯑꯗꯨꯝ ꯇꯧꯕ꯭ꯔꯥ ꯑꯩꯈꯣꯏꯒꯤꯁꯨ ꯑꯗꯨꯝ ꯇꯧꯋꯤꯅꯦ ꯍꯥꯟꯅ ꯑꯥ ꯃꯥ ꯃꯆꯥ ꯑꯣꯏꯔꯤꯉꯩꯗꯀꯣ ꯏꯃꯨꯡꯗ ꯉꯥꯛꯇ ꯑꯗꯨꯝ ꯊꯝꯕ ꯃꯄꯥꯟ ꯊꯣꯛꯑꯗꯤ ꯃꯥꯡꯅꯤ ꯍꯥꯏꯅ ꯑꯗꯨꯝ ꯃꯄꯥꯟ ꯊꯣꯛꯄ ꯁꯨꯌꯥ ꯌꯥꯗ꯭ꯔꯦꯕ ꯆꯥꯎꯔꯁꯨ ꯑꯗꯨꯝ ꯏꯃꯨꯡ ꯉꯥꯛꯇ ꯂꯩꯌꯦꯕ
ꯑꯩꯈꯣꯏꯗꯤ ꯌꯥꯗꯤ ꯌꯥꯏꯗ ꯑꯗꯣ ꯃꯄꯥꯟꯗ ꯂꯩꯔꯗꯤ ꯀꫭ ꯃꯥꯗ‌ꯣ ꯅꯨꯡꯗꯥꯡꯗ ꯑꯗꯨꯝ ꯈꯣꯡꯔꯒ ꯂꯩ ꯕ ꯍꯣꯏ ꯇꯨꯝꯕ ꯌꯥꯗꯕ ꯑꯗꯨꯒꯤ ꯏꯌꯥꯝꯕꯗꯣ ꯇꯨꯝꯕ ꯌꯥꯗ꯭ꯔꯦꯅ ꯃꯄꯥꯟ ꯊꯣꯛꯑꯒ ꯂꯧꯔꯒ ꯐꯃꯨꯡꯗ ꯇꯨꯃꯤꯟ ꯅꯥꯕꯗ ꯇꯨꯃꯤꯟ ꯇꯨꯝꯈ꯭ꯔꯦꯕꯥ
ꯑꯗꯨ ꯍꯦꯟꯅ ꯐꯠꯇ꯭ꯔꯣ
ꯐꯩꯌꯦ ꯑꯗꯨꯒꯤ ꯑꯗꯣ ꯍꯨꯏꯗꯣ ꯌꯥꯝ ꯅꯨꯡꯁꯤꯕꯅꯦꯕ ꯑꯗꯨꯒꯤ ꯆꯤꯀꯦ ꯇꯧꯋꯦ ꯃꯤ ꯑꯁꯤ ꯍꯣꯏ ꯂꯥꯏꯕꯛ ꯊꯤꯕꯗꯒꯤ ꯅꯣꯏ ꯍꯨꯏꯁ ꯑ‌ꯦ ꯌꯥꯔꯔꯣꯏꯌꯦ ꯈꯣꯠꯂꯔꯣꯏꯌꯦ ꯃꯤꯁꯤꯅ ꯌꯥꯝ ꯍꯥꯏꯔꯛꯄ ꯑꯗꯨꯗꯒꯤ
ꯍꯨꯏ ꯐꯥꯎ ꯂꯣꯏꯅꯤꯡꯗ꯭ꯔꯦꯗ ꯍꯧꯖꯤꯛ ꯃꯇꯝꯁꯤꯗꯤ
ꯌꯥꯝ ꯉꯥꯡꯉꯛꯑꯦꯕ ꯍꯧꯖꯤꯛꯀꯥꯟ ꯍꯨꯏꯁꯤꯡꯁꯤꯁꯨ ꯀꯩ ꯍꯥꯏꯁꯤꯔꯥ ꯌꯦꯟ ꯆꯥꯗꯕ ꯍꯨꯏ ꯂꯩꯇ꯭ꯔꯦꯗꯅ ꯁ° ꯌꯦꯟ ꯆꯥꯕ ꯍꯨꯏ ꯍꯨꯏ ꯂꯩꯇ꯭ꯔꯦ ꯑꯗꯨꯏꯅꯤꯅꯦ
ꯑꯩꯈꯣꯏ ꯌꯨꯝ ꯃꯅꯥꯛꯇꯁꯨꯅꯦ
ꯎꯝ
ꯍꯨꯏ ꯂꯩꯌꯦꯕ ꯃꯣꯏꯗꯤ ꯍꯥꯏꯔꯁꯨ ꯁꯨꯞꯆꯪ ꯆꯪꯗ꯭ꯔꯦ ꯌꯦꯟ ꯑꯗꯨꯝ ꯆꯥꯕ ꯃꯣꯏꯒꯤ ꯍꯨꯏ ꯑꯩꯈꯣꯏꯒꯤ ꯐꯅ ꯌꯥꯝ ꯆꯥꯈ꯭ꯔꯕꯅꯦ ꯍꯟꯗꯛꯁꯦ ꯍꯨꯏ ꯈꯛꯇ ꯅꯠꯇꯦꯀꯣ ꯍꯧꯗꯣꯡꯁꯨ ꯌꯥꯎꯔꯕꯅꯦ
ꯑꯁ ꯍꯧꯗꯣꯡꯁꯨ ꯌꯥꯝ ꯌꯥꯎꯔꯤꯍꯦ ꯑꯩꯈꯣꯏꯗꯁꯨꯀꯣ ꯍꯧꯗꯣꯡ ꯑꯍꯨꯝꯔꯥ ꯃꯔꯤꯔꯥ ꯑꯗꯨꯝ ꯅꯨꯡꯇꯤꯒꯤ ꯂꯥꯛꯑꯦ ꯍꯥꯠꯀꯦ ꯇꯧꯕꯅꯦꯕ ꯈꯔ ꯈꯔꯗꯤ ꯄꯨꯗꯣ ꯈꯪꯕ ꯑꯩ ꯍꯧꯗꯣꯡꯒꯤ ꯃꯄꯨꯗꯣ
ꯑꯩꯈꯣꯏꯒꯤ ꯌꯦꯟꯁꯤꯡ ꯑꯩꯈꯣꯏꯒꯤ ꯌꯦꯟꯗꯣ ꯃꯆꯥꯗꯤ ꯌꯥꯝ ꯌꯥꯝ ꯄꯣꯛꯑꯦꯕꯀꯣ ꯑꯗꯨꯒ ꯁꯨꯛꯆꯥꯎ ꯆꯥꯎꯕ ꯌꯥꯗ꯭ꯔꯦ ꯍꯥꯏꯗꯤ ꯃꯆꯥꯗꯒꯤ ꯃꯣꯏꯅ ꯂꯣꯏ ꯐꯥꯔ ꯆꯥꯔ ꯂꯩꯔꯕꯅꯤꯅ ꯆꯤꯡ ꯌꯦꯟꯒꯁꯦ ꯆꯥꯕ ꯐꯪꯗ꯭ꯔꯦꯗꯥ
ꯎꯝ
ꯆꯥꯎꯕ ꯅꯪꯗ꯭ꯔꯦ ꯃꯣꯏꯅ ꯑꯗꯨꯝ ꯐꯥꯔꯒ ꯂꯩꯔꯅꯤꯅ ꯀꯔꯤ ꯇꯧꯔꯒ
ꯀꯔꯤ ꯍꯥꯏꯕ
ꯈꯪꯗ꯭ꯔꯦ ꯍꯥꯏꯕ
ꯑꯁ ꯈꯪꯕꯤꯌꯣ
ꯈꯪꯕꯤꯒꯦ
ꯈꯪꯕꯤꯌꯣ ꯌꯨꯝꯗ ꯑꯗꯨꯝ ꯂꯩꯕ꯭ꯔꯣ ꯅꯪꯗꯤ
ꯑꯥꯎ ꯑꯗꯨꯝ ꯂꯩꯔꯦ
ꯑꯁ ꯅꯪꯁꯦ ꯌꯨꯝꯗ ꯌꯨꯝꯗ ꯂꯩꯃꯜꯂꯖꯨ ꯃꯤ ꯏꯁꯥ ꯏꯁꯥ ꯏꯌꯥꯡ ꯀꯪꯉꯦ ꯍꯥꯏꯕꯅꯤꯀꯣ
ꯀꯪꯗꯦꯗ ꯑꯩꯗꯤ ꯑꯗꯨꯝ ꯀꯪꯅꯤꯅ
ꯅꯠꯇꯦꯗ ꯌꯨꯝ ꯂꯩꯃꯟꯕꯒꯤꯅꯦ
ꯃꯄꯥꯟ ꯊꯣꯛꯑꯖꯨ ꯅꯣꯏꯗꯕ ꯗꯨꯕꯨ
ꯊꯣꯛꯑꯒ
ꯇꯧꯅꯤꯡꯇꯦ ꯑꯗꯨꯒꯨꯝꯕ ꯑꯩꯗꯤ ꯍꯣꯝ ꯃꯤꯅꯤꯁꯇꯔꯅꯦ
ꯄꯩꯁꯥ ꯄꯥꯏꯗꯕ ꯍꯣꯝ ꯃꯤꯅꯤꯁ ꯇꯔꯣꯠ ꯅꯪ ꯆꯤꯟꯒꯤ ꯍꯣꯝ ꯃꯤꯅꯤꯁꯇꯔ ꯔꯥ
ꯍꯥꯟꯅꯗꯤ ꯈꯪꯗꯕꯅꯦꯕ ꯍꯧꯖꯤꯛꯇꯤ ꯈꯪꯉꯦꯕ ꯃꯍꯥꯎꯗꯣ ꯈꯔ ꯈꯔ
ꯑꯦ ꯌꯥꯏꯌꯦ ꯌꯥꯏꯌꯦ ꯌꯥꯏ ꯅꯪꯁꯨ
ꯎꯝ ꯌꯨꯝꯗ ꯂꯩꯕ ꯂꯥꯛꯑꯦꯗ ꯑꯗꯨꯝ ꯅꯨꯡꯇꯤꯒꯤ ꯂꯥꯛꯑꯦꯗ ꯃꯩꯗꯤ
ꯌꯥꯝ ꯅꯨꯡꯉꯥꯏꯔꯦꯅꯦ ꯍꯟꯗꯛꯁꯦ ꯃꯩꯁꯦ
ꯗꯥꯎꯗꯤ ꯌꯥꯏꯅꯦꯀꯣ ꯅꯪ ꯃꯩꯁꯦ ꯅꯣꯏꯒꯤꯁꯦ
ꯆꯥꯟꯅꯩꯕ ꯑꯩꯒꯤ ꯊꯕꯛ ꯃꯇꯥꯒ
ꯇꯧꯔꯣ ꯇꯧꯔꯣ
ꯎꯝ ꯅꯨꯡꯇꯤꯒꯤ ꯑꯗꯨꯝ ꯂꯥꯛꯈ꯭ꯔꯦꯗ ꯃꯩꯗꯤ
ꯑꯣ ꯇꯧꯔꯣ ꯍꯥꯏꯅ ꯄꯤꯔꯛꯄꯒ ꯆꯞ ꯃꯥꯟꯅꯔꯦꯅꯦ ꯅꯪ
ꯎꯝ ꯂꯝꯕꯤ ꯑꯃ ꯄꯤꯔꯛꯄ ꯍꯥꯏꯕꯗꯨꯅꯤ
ꯍꯣꯏꯅꯦ ꯅꯪ ꯌꯥꯝ ꯀꯟꯅ ꯈꯨꯔꯨꯝꯕ ꯃꯥꯂꯦꯝꯗ
ꯑꯁ